ꯍꯜꯂꯣ
ꯇꯥꯕꯔꯣ ꯐꯖꯅ
ꯇꯥꯏꯌꯦ
ꯎꯝ ꯇꯥꯏ
ꯎꯝ ꯀꯩꯗꯧꯔꯝꯃꯤꯅꯣ
ꯆꯥꯛ ꯇꯣꯛꯂꯛꯄꯒꯤ ꯄꯣꯠꯊꯥꯔꯝꯃꯤ
ꯀꯔꯤ ꯃꯊꯦꯟ ꯆꯥꯔꯕ
ꯈꯣꯡꯗ꯭ꯔꯨꯝ ꯊꯣꯡꯉꯦ
ꯈꯣꯡꯗ꯭ꯔꯨꯝꯗꯤ ꯂꯩꯔꯤꯔꯣ
ꯌꯨꯝ ꯂꯣꯝꯗꯩ ꯄꯨꯔꯛꯄ
ꯎꯝ ꯀꯌꯥꯝ ꯆꯥꯎꯋꯦ ꯈꯣꯡꯗꯔꯨꯝꯁꯦ ꯑꯆꯧ ꯑꯆꯧ ꯂꯩꯕꯅꯦ
ꯌꯥꯝ ꯆꯥꯎꯕꯗꯤ ꯑꯣꯏꯗꯦ ꯈꯔꯗꯤ ꯆꯥꯎꯔꯦ ꯆꯥꯔꯕ ꯅꯪ
ꯆꯥꯗ꯭ꯔꯤꯗ ꯑꯩꯗꯣ ꯉꯁꯤꯗꯣ ꯄꯨꯡꯗꯣ ꯃꯉꯥ ꯇꯥꯔꯝꯃꯅꯤ ꯑꯩꯅ ꯇꯨꯝꯕꯗꯣ ꯑꯍꯨꯝꯗ ꯑꯃ ꯃꯤꯀꯞ ꯊꯣꯛꯑꯦ ꯑꯗꯒꯤꯗꯤ ꯑ ꯀꯩ ꯍꯥꯏꯗꯣꯏꯅꯣ ꯉꯥꯛꯇꯪ ꯉꯥꯛꯇꯪ ꯎꯏꯕꯗꯣ ꯑꯗꯨꯃꯥꯏꯅ ꯇꯧꯔꯒ ꯄꯨꯡ ꯃꯉꯥ ꯇꯥꯊꯣꯛꯈ꯭ꯔꯦꯅꯦ ꯐꯖꯅ ꯇꯨꯝꯗ꯭ꯔꯤꯀꯥꯟꯗ
ꯎꯝ
ꯑꯗꯒꯤ ꯇꯨꯝ ꯍꯧꯒꯠꯄꯗꯣ ꯊꯦꯡꯉꯦꯕ ꯄꯨꯡ
ꯎꯝ
ꯃꯥꯄꯟꯗ ꯍꯧꯒꯠꯂꯦꯕ
ꯎꯝ
ꯑꯗꯨꯗꯨꯒꯤ ꯆꯥꯛꯇꯣ ꯏꯁꯤꯡ ꯑꯃꯨꯛ ꯂꯥꯛꯑꯕ ꯏꯁꯤꯡ ꯑꯃꯨꯛ ꯌꯥꯔꯦ ꯐꯤ ꯈꯔ ꯑꯃꯨꯛ ꯁꯨꯔꯦ ꯑꯗꯨꯒ ꯆꯥꯛꯇꯣ ꯍꯧꯖꯤꯛ ꯈꯛꯇ ꯀꯥꯝꯃꯤ
ꯀꯩ ꯏꯟꯁꯖꯥꯡ ꯊꯣꯡꯗꯣꯏꯕ
ꯍꯤꯟꯖꯥꯡꯗꯤ ꯁꯣꯏꯕꯨꯝ ꯂꯩꯌꯦ ꯁꯣꯏꯕꯨꯝꯖꯦ ꯏꯔꯣꯟꯁꯤꯔ ꯈꯜꯂꯤ
ꯑꯩ ꯂꯣꯛꯇꯣ ꯉꯔꯥꯡꯖꯨ ꯅꯨꯡꯗꯥꯡ ꯏꯔꯨꯖꯔꯨꯕ ꯑꯗ ꯂꯣꯛꯇꯣ ꯈꯤꯇꯪ ꯈꯤꯇꯪꯗꯤ ꯍꯥꯟꯅꯩ ꯈꯅꯥꯎ ꯅꯥꯔ ꯂꯩꯕꯗꯨꯗ ꯊꯥꯡꯖꯤꯡ ꯑꯃꯨꯛ ꯆꯥꯁꯟꯕꯗꯩꯗꯤ ꯆꯞ ꯆꯥ
ꯇꯧꯅꯤꯌꯦ ꯅꯪ ꯈꯔ ꯌꯦꯡꯉ ꯆꯥꯎ ꯋꯥꯗ꯭ꯔꯣ
ꯈꯪꯗꯦꯗ ꯀꯩꯁꯨ ꯇꯧꯗꯧ ꯃꯥꯟꯗꯕ
ꯎꯝ
ꯒꯨꯂꯤ ꯑꯝ ꯆꯁꯟꯗ꯭ꯔꯗꯤ
ꯑꯩ ꯉꯔꯥꯡꯗꯣ ꯅꯣꯡꯗꯨ ꯇꯥꯕ ꯈꯣꯠꯄꯒ ꯊꯕꯛꯁꯨ ꯆꯠꯇ꯭ꯔꯝꯅꯤꯅ ꯏꯔꯨꯗꯣ ꯑꯩꯈꯣꯏ ꯁꯤꯗꯗꯤ ꯇꯥꯏꯌꯦꯕꯀꯣ
ꯇꯥꯗꯤ ꯇꯥꯛꯑꯦꯕꯀꯣ ꯇꯥꯍꯧꯗꯕ ꯁꯤꯗꯁꯨ ꯇꯥꯔꯝꯃꯦ ꯅꯣꯡꯉꯥꯜꯂꯛꯄꯗ ꯆꯣꯠꯂ ꯂꯩꯔꯝꯃꯦ
ꯎꯝ ꯀꯩꯅꯣꯒꯤꯅꯤꯗ ꯑꯩꯅ ꯍꯥꯏꯕ
ꯑꯣ ꯁꯨꯗꯦ ꯑꯗꯨꯗꯤ
ꯅꯣꯡ ꯇꯥ ꯇꯥꯕꯗꯨꯗ ꯏꯔꯨꯗꯨ ꯂꯨꯖꯍꯧꯗ꯭ꯔꯕ ꯊꯕꯛꯁꯨ ꯆꯠꯇꯕꯗꯨꯗ ꯅꯨꯡꯗꯥꯡ ꯋꯥꯏꯔꯝ ꯂꯨꯖꯒꯦꯅ ꯇꯧꯔꯀꯥꯟꯗꯨꯗ ꯏꯡꯖꯜꯂꯛꯑꯕ
ꯎꯝ
ꯑꯗ ꯍꯩꯁ ꯁꯤꯗꯤ ꯌꯥꯔꯣꯏ ꯅꯥꯔꯅꯤꯅ ꯂꯨꯖꯗ꯭ꯔꯦ ꯍꯥꯞ ꯕꯥꯠ ꯇꯧꯔ ꯇꯣꯛꯑꯦꯕ
ꯑꯩꯅ ꯐꯤ ꯁꯥꯔꯨꯕꯒꯤ ꯑꯃ ꯍꯨꯃꯥꯡ ꯁꯧꯕꯗꯣ ꯑꯉꯥꯡ ꯇꯨꯁꯟꯒ ꯂꯣꯏꯔꯛꯄꯗꯨꯗ ꯆꯥꯛ ꯆꯥꯕꯒꯤ ꯉꯥꯍꯥꯛ ꯉꯥꯏꯅꯕ ꯉꯥ ꯂꯩꯔꯛꯄꯒꯤꯅꯦ ꯑꯉꯥꯡ ꯉꯜꯂꯛꯄꯩꯅꯦꯅ ꯑꯗꯨꯅ ꯍꯦꯔꯥ ꯑꯗ ꯂꯨꯖꯊꯣꯛ ꯎꯔꯒꯦ
ꯑꯣ
ꯅꯨꯡꯉꯥꯏꯔꯦ ꯍꯧꯖꯤꯛ ꯐꯩꯖꯨꯞ ꯁꯨꯞꯄꯒꯅꯦ ꯂꯩꯔꯤꯁꯦ
ꯅꯨꯡꯉꯥꯏꯔꯦ ꯍꯧꯖꯤꯛ ꯅꯪ ꯈꯣꯟꯖꯦꯟꯗꯣ ꯅꯨꯡꯁꯤꯕꯅ ꯂꯣꯏꯔꯦ
ꯎꯝ ꯏꯪꯖꯨ ꯏꯪꯉꯦ ꯃꯁꯥꯒꯤ ꯑꯣꯏꯅꯁꯨ
ꯉꯁꯤ ꯉꯔꯥꯡꯖꯦ ꯈꯔ ꯏꯪꯕꯖꯨ ꯃꯥꯜꯂꯦ
ꯅꯣꯡ ꯃꯪꯉꯥ ꯑꯗꯨꯝ ꯂꯩꯕꯒꯤ
ꯑꯩ ꯀꯥꯖꯦ ꯃꯌꯦꯛꯀꯤꯗꯤ ꯌꯥꯝ ꯁꯥꯕꯅꯦꯕꯀꯣ
ꯎꯝ
ꯐꯦꯟ ꯊꯥꯗ꯭ꯔꯗꯤ ꯉꯝꯗꯕꯅꯦꯕ ꯑꯗꯣ ꯐꯦꯟ ꯊꯥꯗꯕꯤꯗ ꯂꯩꯌꯦꯕ ꯑꯩ
ꯎꯝ
ꯅꯪꯒꯤꯗꯤ ꯐꯦꯟ ꯄꯥꯟꯗ꯭ꯔꯥ
ꯄꯥꯥꯜꯂꯤ
ꯅꯪ ꯀꯥꯗꯣ ꯆꯦꯛꯀꯤꯔꯣ ꯀꯩꯅꯣ
ꯅꯠꯇꯦꯗ ꯑꯗꯣ ꯐꯦꯟꯗꯣ ꯀꯩꯁꯨ ꯄꯥꯛꯅ ꯊꯥꯗꯦ ꯑꯩ ꯏꯪꯉꯦ ꯐ꯭ꯂꯣꯔꯗ ꯇꯥꯢꯜꯁ
ꯀꯩ ꯃꯆꯨ ꯅꯞꯄꯤꯅꯣ
ꯑꯉꯧꯕ
ꯑꯉꯧꯕꯖꯦ ꯁꯝꯒ ꯀꯦꯟꯕꯗꯗꯤ ꯌꯥꯝ ꯐꯖꯅ ꯎꯕꯅꯤꯍꯦ
ꯀꯔꯤ
ꯁꯝꯒꯨꯝꯕ ꯀꯦꯟꯕꯖꯦ ꯇꯥꯕꯖꯦ
ꯎꯨꯢ ꯢꯕꯦꯝꯃꯥ ꯈꯤꯇꯪ ꯇꯧꯕ ꯌꯥꯗꯦ ꯃꯣꯠꯄꯗꯣ ꯌꯥꯝ
ꯇꯧꯕꯅꯦ ꯑꯗꯨꯃꯥꯏꯅ
ꯎꯝ
ꯑꯗꯣ ꯀꯩꯅꯣꯗꯤ ꯐꯛꯂꯥꯡꯗꯤ
ꯑꯣꯐ ꯋꯥꯠ
ꯎꯝ ꯑꯗꯨꯗꯤ ꯑꯗꯨꯝ ꯄꯣꯁ ꯇꯥꯔꯝꯃꯅꯤ ꯅꯣꯛꯅꯤꯡꯕ ꯋꯥꯔꯤ ꯑꯃ ꯅꯤꯡꯁꯤꯡꯉꯦꯅꯦ ꯊꯥꯏꯅ ꯏꯃꯥꯟꯅꯕꯤ ꯍꯣꯏꯗ ꯆꯠꯄꯗ ꯏꯃꯥꯟꯅꯕꯤ ꯍꯣꯏꯒꯤ ꯃꯣꯏꯒꯤ ꯀꯥꯗꯣ
ꯑꯣ
ꯑꯗꯩꯗ
ꯂꯥꯏꯔꯤꯛ ꯄꯥꯕꯒꯤ ꯆꯧꯀ꯭ꯔꯤꯒꯨꯝꯕ ꯇꯦꯕꯜꯒꯨꯝꯕꯗꯣ ꯑꯃꯈꯛꯇꯪ ꯊꯥꯗꯦꯕꯀꯣ
ꯎꯝ
ꯑꯅꯤ ꯊꯥꯕ ꯑꯗ ꯐꯝꯃ ꯐꯣꯇꯣ ꯀꯥꯞꯄꯩ ꯁꯇꯦꯇꯁ ꯊꯝꯃꯨꯔꯦ ꯑꯗꯣ ꯏꯃꯥꯟꯅꯕ ꯑꯃꯅ ꯍꯩꯏꯃꯥ ꯅꯣꯏ ꯔꯦꯟꯁꯦ ꯁꯨꯃꯥꯏꯅ ꯅꯥꯍꯟꯕ꯭ꯔꯣꯅ ꯇꯧꯔꯛꯄ
ꯎꯝ ꯁꯤꯗꯣ ꯃꯆꯨꯗꯤ ꯏꯪꯉꯦ ꯌꯨꯝꯗꯣ ꯑꯗꯣ ꯍꯤꯒꯣꯛꯀ ꯄꯥꯔꯒ ꯃꯔꯛꯇ ꯍꯤꯒꯣꯛꯅ ꯆꯦꯜꯂꯦꯕ
ꯑꯥ
ꯑꯗꯨꯒ ꯃꯄꯥꯟꯗꯗꯤ ꯍꯪꯒꯥꯄꯥꯟ ꯑꯃ ꯌꯥꯎꯔꯤ ꯎꯝ ꯄꯤꯜꯂꯔꯗ ꯁꯪꯕ ꯑꯗꯨꯅ ꯊꯝꯃꯣꯏ ꯀꯥꯏꯔꯤꯁꯦ
ꯑꯣ ꯁꯥꯡꯒꯄꯥꯟꯗꯣ
ꯑꯅꯤꯗꯣ ꯈꯛꯇꯪ ꯑꯇꯩ ꯌꯥꯎꯗꯕꯤ ꯃꯃꯥꯡꯒꯤ ꯃꯥꯡꯒꯣꯟꯒꯤ ꯄꯤꯂꯔꯗꯣ ꯍꯪꯒꯥꯄꯥꯟ ꯁꯪꯕ
ꯑꯣ ꯃꯆꯨꯁꯦ ꯈꯔ ꯃꯝꯕ ꯈꯣꯠꯄꯁꯦ ꯍꯥꯎꯊꯔꯛꯄꯁꯨ ꯂꯩꯕꯅꯦꯕ
ꯍꯣꯏꯗꯣ ꯑꯏꯪꯕꯗꯣ ꯏꯪ ꯏꯪ ꯂꯥꯎꯕꯗꯣ ꯀꯩꯁꯨ ꯑꯌꯥꯛꯄꯁꯤꯅꯦꯕ ꯍꯌꯦꯡꯋꯥꯏꯅꯦ ꯋꯥꯥꯎꯗꯒꯤꯗ ꯌꯥꯝ ꯊꯤꯔꯤꯁꯤ ꯑ ꯑꯌꯤꯡꯒꯁꯨ ꯁꯪꯕꯗꯨꯗꯤ ꯌꯥꯝ ꯄꯥꯛꯀꯩꯅꯣ ꯇꯧꯗꯅꯦ ꯃꯄꯥꯟꯒꯗꯤ ꯐꯖꯩꯕ ꯑꯗꯨꯝ ꯐꯤꯒꯣꯛ ꯑꯣ ꯑꯋꯥꯕ ꯍꯤꯀꯣꯛꯅꯦꯕ ꯐꯖꯕ ꯃꯆꯨ
ꯎꯝ
ꯑꯗꯨ ꯀ ꯍꯪꯐꯝꯗꯨꯅ ꯂꯧꯈ꯭ꯔꯦ ꯄꯨꯂꯞ
ꯌꯨꯝꯗ ꯂꯩꯕꯗꯗꯤ ꯆꯥꯛꯁꯦ ꯄꯨꯛꯇꯒꯤ ꯂꯥꯑꯝꯃꯦꯅ ꯈꯣꯡꯉꯛꯄꯗ ꯁꯛ ꯁꯨꯛ ꯐꯪ ꯐꯪꯗꯕꯅꯦꯕꯀꯣ
ꯎꯝ
ꯑꯗꯨꯝ ꯆꯥꯛꯇꯣ ꯂꯥꯝ ꯐꯥꯠꯇ꯭ꯔꯤꯉꯥꯏ ꯆꯥꯥꯁꯟꯕꯒꯤ
ꯎꯝ
ꯁꯤꯗꯗꯤ ꯈꯣꯡꯉ ꯈꯣꯡꯉꯑꯒ
ꯊꯣꯡꯕ
ꯈꯣꯡꯉꯀꯥꯟ ꯊꯣꯡꯕ ꯅꯠꯇꯦ ꯈꯣꯡꯉꯀꯥꯟ ꯆꯥꯕ ꯊꯣꯡꯕꯗꯤ ꯉꯟꯅ ꯊꯣꯡꯗꯣꯛꯑꯦꯕ ꯑꯌꯥꯝꯕꯅ ꯊꯕꯛ ꯆꯠꯇꯕꯩꯅꯦꯕ ꯉꯁꯤ ꯅꯣꯡ ꯅꯤꯅꯤꯁꯤꯅ ꯑꯩꯅ ꯀꯣꯝꯃꯤꯁꯤꯅ ꯍꯣꯏ ꯑꯁꯦꯡꯕꯗꯤ ꯇꯨꯝ ꯍꯧꯒꯠꯄꯒ ꯕ꯭ꯔꯁ ꯇꯧꯕ ꯂꯣꯏꯕ ꯈꯣꯠꯄ ꯂꯣꯏ ꯂꯣꯏꯔꯒ ꯆꯥꯛ ꯍꯥꯟ ꯊꯣꯡꯇꯣꯛꯑ ꯊꯝꯃꯦꯕ ꯑꯩꯁꯦ
ꯎꯝ
ꯑꯗꯨꯒ
ꯎꯝ
ꯅꯤꯄꯥꯟ ꯇꯥꯔꯛꯑꯀꯥꯟꯗ ꯆꯥꯕ ꯑꯗꯨꯃꯥꯏꯅ ꯇꯧꯕꯅꯦ ꯑꯗꯣ ꯍꯟꯗꯛꯇꯤ ꯀꯩꯅꯣꯁꯦ ꯔꯨꯇꯤꯟꯁꯦ ꯑꯃ ꯏꯀꯥꯏ ꯀꯥꯏꯔꯦ
ꯎꯝ ꯆꯥꯛ ꯊꯣꯡꯕꯗꯤ ꯂꯣꯏꯔꯕꯣ
ꯂꯣꯏꯗꯣꯔꯦ
ꯂꯣꯏꯔꯕ ꯎꯝ
ꯂꯣꯏꯗꯣꯔꯦꯕ
ꯎꯝ ꯑꯩ ꯏꯟꯖꯥꯡ ꯍꯥꯏꯒ꯭ꯔꯕꯣ
ꯅꯪꯒꯤꯔꯣ ꯍꯥꯏꯒ꯭ꯔꯦ ꯅꯪꯒꯤꯗꯣ ꯀꯔꯤꯅꯣ ꯑꯩꯅ ꯎꯝ ꯇꯣꯔꯣꯕꯣꯠ ꯅꯪꯒꯤꯅ ꯇꯣꯔꯣꯕꯣꯠ ꯑꯩꯒꯤꯅ ꯁꯣꯏꯕꯨꯝ ꯏꯔꯣꯝꯕ ꯇꯧꯅꯤ ꯍꯥꯏꯕ ꯈꯣꯡꯗ꯭ꯔꯨꯨꯝꯂꯥ ꯈꯣꯡꯗ꯭ꯔꯨꯨꯝꯒ ꯇꯣꯔꯣꯕꯣꯠꯀꯖꯦ ꯑꯩ ꯍꯦꯛꯇ ꯆꯃꯝꯅꯕ
ꯎꯝ ꯇꯣꯔꯣꯕꯣꯠꯅ ꯈꯔ ꯇꯦꯟꯕꯗꯣ
ꯆꯤꯅꯥꯔ ꯆꯥꯔꯕ ꯅꯪ
ꯊꯥꯏꯅ ꯌꯥꯝ ꯆꯥꯔꯛꯑꯦ ꯑꯩꯈꯣꯏ ꯏꯕꯣꯛ ꯆꯥꯕꯒꯤ ꯌꯥꯝ ꯄꯥꯝꯕꯒꯤ ꯑꯗꯣ
ꯖꯥꯗ꯭ꯔꯤꯕꯣ
ꯍꯧꯖꯤꯛꯇꯣ ꯉꯍꯥꯟꯃꯨꯛ ꯃꯣꯏꯔꯥꯡ ꯆꯠꯄꯗ ꯂꯩꯔꯛꯑꯦꯕꯀꯣ ꯑꯥꯎ ꯐꯠꯇꯕꯅ ꯌꯧꯁꯤꯟꯅꯕꯩꯔ ꯈꯪꯗꯦ ꯑꯁ ꯆꯥꯗ꯭ꯔꯦ ꯑꯗꯨꯝ ꯕꯤꯁꯦꯝꯄꯨꯔ ꯑꯗ꯭ꯋꯥꯏꯗꯩꯩ ꯂꯩꯔꯛꯄꯅꯤ
ꯅꯍꯥꯟ ꯁꯤꯗ ꯑꯩꯈꯣꯏ ꯁꯤ ꯏꯅꯝꯃꯖꯤꯅ ꯆꯥꯖꯦꯅ ꯄꯤꯖꯩꯌꯦ ꯁꯪꯒꯣꯝ ꯖꯨ ꯌꯥꯎꯔꯦ ꯑꯗꯒꯤ ꯋꯥꯇꯔꯃꯦꯜꯂꯣꯟꯖꯨ ꯌꯥꯎꯔꯦ
ꯆꯤꯅꯤꯒ ꯅꯝꯃ ꯆꯥꯟꯅꯗꯥꯏꯅ
ꯑꯥ ꯑꯗꯨꯗꯨꯒ ꯑꯩꯅ ꯍꯥꯎꯋꯦ ꯑꯩꯅ ꯍꯥꯏꯕ ꯑꯩꯅ ꯏꯅꯝꯃ ꯑꯩꯗꯤ ꯁꯤꯖꯦ ꯆꯥꯈꯤꯕꯖꯦ ꯇꯨ ꯊꯥꯎꯖꯟ ꯇꯨꯌꯦꯜꯞꯇ ꯇꯨꯌꯦꯞꯇꯔꯣ ꯅꯠꯇꯦ ꯇꯨ ꯊꯥꯎꯖꯟ ꯇꯦꯟꯗꯔꯣ ꯑꯈꯣꯏꯅ ꯇꯨ ꯊꯥꯎꯖꯟ ꯇꯦꯟ ꯐꯤꯐꯇꯤꯟ ꯇꯨ ꯊꯥꯎꯖꯟ ꯐꯤꯐꯇꯤꯟꯗ ꯆꯥꯒꯤꯕꯅꯤ ꯑꯗꯩꯩ ꯉꯁꯤ ꯆꯥꯏꯖꯤꯅ ꯑꯍꯥꯟꯕꯅꯦ ꯍꯥꯏꯕ ꯀꯨꯏꯔꯗ꯭ꯔ ꯑꯗꯨꯗꯤ ꯇꯨ ꯊꯥꯎꯖꯟ ꯇ꯭ꯋꯦꯟꯇꯤ ꯁꯤꯛꯁꯇꯃꯨꯛ ꯆꯥꯔꯤꯅꯦ ꯌꯦꯡꯉꯣ
ꯀ꯭ꯂꯥꯁ ꯐꯥꯏꯚ ꯁꯤꯛꯁ ꯑꯗ꯭ꯋꯥꯏꯗꯅꯤꯗ ꯑꯈꯣꯏ ꯌꯦꯅꯈꯥꯗ ꯍꯧꯔꯝꯃꯦꯕ ꯑꯈꯣꯏ ꯏꯕꯣꯛꯇꯣ ꯑꯗꯨ ꯌꯥꯝ ꯄꯥꯝꯕ ꯊꯥꯏꯅꯩ ꯑꯍꯟꯗꯤ ꯄꯥꯝꯕꯅꯦ ꯂꯣꯏꯃꯛ
ꯑꯥ
ꯃꯨꯜꯂꯛꯑꯒ ꯑꯃ ꯆꯤꯅꯤꯒ ꯅꯝꯃ ꯅꯝꯃ ꯆꯥꯕꯗꯣ ꯌꯥꯝ ꯆꯥꯔꯝꯃꯦ ꯑ ꯑꯁ ꯍꯧꯖꯤꯛꯇꯤ ꯀꯨꯏꯔꯦꯗ ꯆꯥꯒꯤꯗꯕ ꯍꯟꯇꯛ ꯆꯥꯗꯣꯏꯅꯦꯅ ꯃꯨꯛꯑꯦ ꯑꯗꯨꯒ ꯆꯥꯕ ꯌꯥꯗꯅ ꯂꯣꯢ ꯂꯪꯊꯣꯛ
ꯑꯗ ꯑꯩꯈꯣꯏꯗꯤ ꯏꯕꯣꯛꯅ ꯃꯔꯨꯗꯣ ꯇꯧꯔꯒ ꯃꯔꯨ ꯂꯤꯔ ꯊꯝꯕꯗꯣ
ꯎꯝ
ꯊꯝꯕꯝꯗꯣ ꯑꯩꯈꯣꯏꯒꯤ ꯀꯃꯥꯏ ꯇꯧꯒꯦꯗ ꯑꯥ ꯑꯩꯈꯣꯏꯒꯤ ꯆꯥꯛꯁ ꯊꯪ ꯌꯨꯝꯒꯤ ꯃꯃꯥꯡꯗ ꯁꯥꯔꯝꯕ ꯑꯗꯨꯒꯤ ꯐꯛꯂꯥꯡꯗꯨꯗ ꯐꯛꯂꯥꯡ ꯑꯗꯤ ꯀꯩꯅꯣꯗꯨꯅꯤꯀꯣ ꯑꯥ ꯃꯤꯅ ꯎꯒꯗꯕ ꯖꯒꯥꯗ ꯅꯠꯇꯦ ꯑꯥ ꯃꯅꯤꯡꯗ ꯍꯧꯖꯤꯛꯀꯤ ꯃꯔꯨꯖꯦ ꯆꯤꯅꯥꯔꯒꯤ ꯃꯔꯨꯖꯦ ꯂꯩꯕꯥꯛꯀ ꯊꯤꯠꯂꯦꯗꯅꯥ ꯂꯩꯕꯥꯛꯇꯤ ꯌꯥꯝꯗꯤ ꯌꯥꯎꯍꯟꯗꯕꯤ ꯈꯖꯤꯛꯈꯛꯇꯪ ꯇꯧꯔꯒ ꯇꯩꯁꯜꯂ ꯊꯝꯃꯦꯕ ꯐꯛꯂꯥꯡꯗꯨꯗ ꯑꯗꯨꯗꯨꯒ ꯃꯥꯒꯤ ꯑꯥ ꯊꯥꯕꯒꯤ ꯃꯇꯝꯗꯣ ꯌꯧꯔꯛꯑꯀꯥꯟꯗꯨꯗ ꯑꯗꯒꯤ ꯈꯨꯠꯅ ꯑꯃꯃꯝ ꯐꯛꯇꯠꯂꯒꯅꯦ ꯂꯩꯕꯥꯛꯇ ꯑꯃꯨꯛ ꯊꯥꯒꯤꯕ
ꯎꯝ ꯃꯣꯏꯗꯣ ꯇꯔꯕꯨꯖꯒꯨꯝꯕꯒꯤ ꯖꯥꯠꯅꯤꯗ
ꯃꯥꯥꯟꯅꯦ
ꯑꯗꯣ ꯑꯩꯈꯣꯏꯒꯤ ꯂꯩꯕꯥꯛ ꯂꯩꯍꯥꯎꯖꯤꯒꯗꯤ ꯑꯗꯨꯝ ꯆꯥꯟꯅꯕꯖꯥꯠꯅꯤ
ꯎꯝ
ꯑꯣ ꯌꯦꯡꯕ ꯌꯥꯝ ꯅꯨꯡꯉꯥꯏ ꯍꯥꯏꯕ ꯆꯤꯅꯥꯔ ꯄꯥꯜꯂꯦ ꯆꯠꯂ ꯆꯠꯂꯒꯅꯦ ꯑꯁ ꯑꯃ ꯄꯥꯜꯂꯦ ꯑꯅꯤ ꯄꯥꯜꯂꯦ ꯒꯥꯏꯅ ꯃꯁꯤꯡꯒ ꯊꯤꯗꯅ ꯌꯥꯝ ꯅꯨꯡꯉꯥꯏ
ꯎꯝ ꯎꯝ
ꯌꯥꯗ꯭ꯔꯦ ꯅꯪ ꯅꯥꯇꯣꯟꯗꯣ ꯐꯖꯅ ꯈꯣꯡꯉꯦ
ꯎꯝ ꯈꯅꯥꯎ ꯃꯅꯨꯡꯁꯦ ꯑꯃ ꯌꯥꯝ ꯍꯩꯅꯗꯕꯤꯗꯣ ꯂꯣꯛ ꯊꯨꯡꯉꯝꯗꯥꯏꯒꯤ ꯇꯧꯔꯦ ꯎꯝ
ꯏꯁꯤꯡ ꯑꯁꯥꯕ ꯊꯛꯆꯜꯂꯣ ꯆꯥ ꯊꯛꯄꯩ ꯇꯥꯏꯞꯇ ꯑꯃꯨꯛ ꯃꯨꯛ
ꯎꯝ ꯍꯟꯗꯛꯁꯦ ꯏꯁꯤꯡ ꯑꯏꯪꯕꯖꯨ ꯊꯛꯄ ꯈꯔ ꯌꯨꯝꯗꯗꯤ ꯑꯁꯥꯕ ꯑꯗꯨꯝ ꯊꯛꯑꯦꯕꯀꯣ ꯗꯅ ꯑꯌꯤꯡꯕ ꯊꯛꯄꯗꯨꯒꯤꯁꯨ ꯑꯣꯏꯗꯣꯏꯅꯤ
ꯑꯣ ꯑꯗꯨ ꯌꯦꯡꯉꯒ ꯈꯔ ꯈꯔ ꯇꯧ ꯅꯠꯇ꯭ꯔ ꯒꯨꯂꯤ ꯆꯥꯍꯧꯕ꯭ꯔꯥ
ꯎꯝ ꯒꯨꯂꯤ ꯂꯩꯌꯦ ꯑꯃ ꯆꯥꯁꯜꯂꯒ
ꯎꯝ
ꯐꯤ ꯁꯥꯕꯒꯤ ꯑꯃ ꯍꯛꯎꯕꯒꯤ ꯃꯥꯏ ꯃꯤꯠꯀ ꯆꯤꯛꯄꯒ ꯄꯨꯂꯞ ꯄꯥꯔꯦ
ꯑꯣ ꯑꯩꯗꯣ ꯏꯅꯝ ꯍꯜꯂꯛꯑ ꯃꯥꯜꯂꯦ ꯑꯝꯇ ꯆꯧꯈꯤꯒꯦ
ꯑ ꯑ ꯍꯣꯏ ꯍꯣꯏ
ꯎꯝ ꯊꯝꯃꯒꯦꯀꯣ ꯎꯝ ꯊꯝꯃꯣ ꯊꯝꯃꯣ